ꯑꯣꯂ
ꯇꯔꯕꯣ ꯇꯌꯦ ꯇꯌꯦ
ꯆꯥꯛ ꯆꯥꯔꯕꯧ
ꯁꯥꯗ꯭ꯔꯔꯤꯗ ꯆꯀ
ꯀꯩꯗꯧꯅꯣ
ꯁꯐ ꯃꯅꯃꯤꯅꯦ ꯑꯩꯗꯣꯡꯦ ꯎꯝ ꯔꯤꯜꯁ ꯃꯂ ꯐꯣꯟ ꯌꯦꯡꯉꯝꯃꯦ
ꯑꯩ ꯈꯪꯗ꯭ꯔꯥ ꯑꯩꯗꯤ ꯈꯪꯉꯦ ꯍꯥꯏꯕ ꯑꯩꯗꯤ ꯅꯪꯗꯣ ꯍꯥꯏꯗꯤ ꯑꯩ ꯅꯪꯅ ꯇꯧꯔꯝꯒꯗꯕꯗ ꯑꯩ ꯑꯗꯨꯝ ꯄ꯭ꯔꯦꯗꯤꯛ ꯇꯧꯕ ꯉꯝꯃꯦꯕ
ꯎꯝ
ꯀꯣꯛ ꯉꯕ ꯑꯦ ꯑꯗꯣ ꯍꯌꯦꯡ ꯆꯠꯄꯩꯗꯣ ꯑꯗꯣ ꯀꯃꯥꯏꯅ ꯇꯧꯕꯅꯣ ꯅꯪ
ꯈꯪ ꯑꯥ ꯆꯠ ꯆꯦꯒ ꯀꯃꯥꯏꯅ ꯇꯧꯁꯤꯒꯦꯩꯅ ꯑꯩꯗꯣ ꯑꯩꯅꯗꯤ ꯁꯨꯇꯤ ꯏꯃꯥ ꯀꯩꯅꯣ ꯉ ꯉꯁꯥꯏ ꯑꯉꯥꯡꯈꯩꯕꯥꯅꯤꯗꯤ ꯋꯥꯔꯤꯗꯣ ꯆꯠꯁꯦꯅꯗꯤ ꯍꯥꯏꯅꯈꯤꯕꯅꯦꯕꯀꯣ
ꯎꯝ
ꯑꯗꯨꯗ ꯑꯩꯅ ꯅꯪꯗꯣ ꯐꯖꯅ ꯍꯪꯉꯛꯑꯣ ꯃꯥꯗꯤ ꯊꯕꯛꯇꯣ ꯂꯩꯕꯅꯤ ꯂꯩ ꯀꯟꯕꯅꯤꯅꯅ ꯍꯥꯏꯈꯤꯕꯅꯦꯕ ꯅꯪꯒꯤ ꯋꯥ ꯉꯥꯏꯒꯦꯅ ꯉꯥꯏꯔꯤꯅꯦꯕ
ꯑꯦ ꯅꯣꯏ ꯃꯌꯥꯝ ꯆꯠꯂꯗꯤ ꯑꯩꯗꯤ ꯆꯠꯇ꯭ꯔꯗꯤ ꯀꯩꯅꯣ ꯑꯗꯣ ꯑꯩꯅ ꯍꯥꯏꯗꯤ ꯄꯨꯡꯗꯣ ꯍꯣꯏ ꯍꯣꯏ ꯅꯣꯏ ꯍꯥꯏꯗꯣ ꯈꯪꯉꯦ ꯑꯗꯣ ꯄꯨꯡꯗꯣ ꯑ ꯑꯗꯨꯅꯦ ꯅꯪ ꯍꯥꯏꯗꯣ ꯆꯞ ꯃꯥꯟꯩ ꯍꯥꯏꯕ ꯑꯩꯁꯨ ꯍꯌꯦꯡ ꯑꯉꯥꯡ ꯇ꯭ꯨꯏꯁꯟ ꯇꯧꯔꯝꯃꯒꯅꯦꯕ ꯑꯩꯅ ꯆꯠꯇꯣꯏꯁꯦ
ꯎꯝ
ꯑꯩꯁꯦ ꯍꯥꯏꯗꯤ ꯍꯌꯦꯡꯁꯦ ꯑꯩꯁꯦ ꯑꯉꯥꯡ ꯇꯨꯏꯁꯟ ꯇꯧꯅꯤ ꯍꯥꯏꯕ ꯋꯥꯈꯟ ꯁꯨꯡꯛ ꯂꯩꯇꯦꯕ ꯑꯗꯣ ꯈꯨꯗꯛꯇ ꯑꯉꯥꯡꯗꯨ ꯑꯦꯛꯖꯥꯝ ꯀꯩꯅꯣ ꯇꯧꯕꯒꯤ ꯇꯧꯗꯦ ꯌꯥꯗꯕꯩꯅꯦ ꯑꯩ ꯍꯌꯦꯡꯁꯦ ꯇꯧꯕ ꯍꯥꯏꯁꯦ ꯄꯨꯡ ꯇꯔꯨ ꯃꯈꯥꯏ ꯇꯔꯦꯠ ꯁ꯭ꯋꯥꯏꯗꯒꯤ ꯑꯗꯨꯝ ꯄꯨꯡ ꯅꯤꯄꯥꯟ ꯃꯈꯥꯏ ꯁ꯭ꯋꯥꯏꯐꯥꯎ ꯍꯥꯏꯐꯦꯠ ꯇꯧꯒꯦꯅ ꯇꯧꯕꯅꯦꯕ
ꯎꯝ
ꯆꯠꯄꯗꯨꯗꯤ ꯄꯨꯡ ꯃꯥꯄꯟ ꯃꯈꯥꯏ ꯁ꯭ꯋꯥꯏꯗ ꯆꯠꯂꯁꯨ ꯌꯥꯏꯅꯦ ꯃꯥꯄꯟ ꯁ꯭ꯋꯥꯏꯗ ꯉꯟꯇꯥ ꯆꯠꯂꯒ ꯉꯟꯇꯥ ꯍꯜꯂꯛꯁꯦꯕ ꯍꯪꯉꯝꯅꯤꯌꯦ ꯍꯥꯏꯗꯤ ꯑꯗꯨꯝ ꯇꯔꯥ ꯁ꯭ꯋꯥꯏꯗ ꯑꯣꯏꯔꯁꯨ ꯃꯄ ꯀꯥꯏ ꯁ꯭ꯏꯗ ꯑꯣꯏꯔꯁꯨ ꯑꯗꯨꯝ ꯆꯠꯂꯁꯦꯕ ꯍꯥꯏꯗꯤ ꯑꯩꯁꯨ ꯊꯨ ꯊꯨ ꯂꯣꯏꯁꯟꯕ ꯇꯜꯂꯦꯕ ꯑꯉꯥꯡ ꯇꯨꯏꯁꯟ ꯂꯣꯏꯕꯒ
ꯎꯝ ꯑꯗꯨꯒ ꯅꯪ ꯅꯨꯡꯊꯤꯟ ꯇꯨꯏꯁꯟ ꯇꯧꯗꯣꯏꯔꯕ
ꯅꯨꯡꯊꯤꯟꯗꯤ ꯇꯧꯔꯔꯣꯏꯗ ꯅꯨꯡꯊꯤꯟꯗ ꯑꯩꯈꯣꯏ ꯑꯗꯨꯝ ꯄꯨꯟꯗ꯭ꯔꯣꯕꯅꯤ ꯀꯩꯅꯣ
ꯍꯣꯏ ꯑꯗ ꯃꯄ ꯍꯥꯏꯗꯤ ꯋꯥꯍꯣꯡꯈꯥꯏ ꯇꯔꯥ ꯍꯥꯏꯖ‌ꯦ ꯑꯃꯨꯛ ꯑꯩꯉꯣꯟꯗꯗꯤ ꯈꯤꯇꯪ ꯊꯦꯡꯊꯗ ꯌꯥꯔꯣꯏꯕ ꯀꯩꯒꯤꯅꯣꯗ ꯁꯣꯝ ꯅꯥꯀꯟꯗ ꯗꯨꯀꯥꯟ ꯑꯃꯨꯛ ꯁꯪꯉꯝꯗꯣꯏꯟ ꯗꯨꯀꯥꯟ ꯗꯥꯏ ꯗꯨꯀꯥꯟ ꯄꯨꯡ ꯀꯌꯥꯗ ꯑꯗꯥꯏꯗ ꯁꯨꯝ ꯑꯗꯨꯝ ꯃꯄꯟ ꯃꯈꯥꯏ ꯇꯔꯥ ꯑꯗꯥꯏꯗ ꯗꯤ ꯑꯗꯨꯝ ꯁꯪꯕ ꯇꯟꯖꯥ ꯇꯥꯕꯗꯣ ꯆꯥꯛꯀꯨꯝꯕ ꯆꯥꯕ ꯈꯣꯠꯄ ꯀꯩꯀꯥ ꯇꯧꯕꯒꯤ
ꯑꯗꯣ ꯄꯨꯡ ꯀꯌꯥꯅꯣ ꯅꯪꯅ ꯍꯥꯏꯅꯤꯡꯉ ꯍꯥꯏ ꯀꯩꯅꯣ ꯇꯧꯏꯖꯤꯅ
ꯑꯗꯨꯝ ꯌꯥꯏꯌꯦ ꯃꯥꯄꯜ ꯃꯈꯥꯏ ꯇꯔꯥ ꯁ꯭ꯋꯥꯏꯁꯤꯗꯅꯦ ꯇꯔꯥ ꯑ ꯃꯥꯄꯟ ꯃꯈꯥꯏꯗꯤ ꯑꯃꯨꯛ ꯉꯟꯃꯟꯕ ꯇꯔꯥ ꯈꯤꯇꯪ ꯍꯦꯜꯂꯛꯄ ꯑꯗꯥꯏꯗ ꯑꯣꯏꯔꯗꯤ ꯑꯃꯨꯛ ꯌꯥꯗ‌ꯣꯏꯕ
ꯍꯥꯏꯔꯛꯑꯣ ꯅꯪꯒꯤ ꯆꯞ ꯆꯥꯕꯤ ꯑꯃ ꯍꯥꯏꯔꯛꯑꯣ ꯑꯗꯨꯒ ꯆꯠꯇꯣꯔꯤꯅꯦ ꯅꯪ ꯌꯥꯗꯣ ꯑꯣꯔꯗꯤ ꯅꯪ ꯌꯥ ꯅꯪꯅ ꯌꯥꯕ ꯇꯥꯏꯃꯤꯡꯗ ꯅꯪ ꯑꯗꯨꯃꯥꯏꯅ ꯍꯥꯏꯗꯤ ꯅꯪꯒꯤꯗꯣ ꯁꯠ ꯑꯗꯨ ꯁꯨ ꯍꯥꯏꯗꯤ ꯅꯪꯒꯤꯗꯣ ꯇꯧꯗꯕ ꯌꯥꯗꯕꯕꯨꯁꯨ ꯑꯣꯏꯗꯅ
ꯇꯔꯥ ꯇꯔꯥ ꯃꯈꯥꯏ ꯑꯗꯥꯏꯗ ꯑꯗꯨꯝ ꯌꯥꯏ
ꯇꯔꯥ ꯃꯈꯥꯏ ꯍꯣꯏ ꯑꯗꯨꯃꯥꯏꯅ ꯇꯧꯔꯁꯤ ꯑꯩꯁꯨ ꯑꯩꯈꯣꯏ ꯏꯅꯥꯎꯄꯤꯗ ꯍꯥꯏꯐꯦꯠ ꯍꯥꯏꯔꯒꯦ
ꯎꯝ
ꯅ‌ꯣꯛꯅꯤꯡꯉ‌ꯦ
ꯊꯥꯏꯅ ꯂꯤꯂꯥ ꯊꯥꯏꯅ ꯅꯪ ꯅꯪꯁꯨ ꯌꯥꯎ ꯅꯪ ꯅꯪ ꯌꯥꯎꯔꯝꯗꯧ ꯃꯥꯟꯗꯦ ꯂꯤꯂꯥ ꯗ ꯑꯃ ꯐꯨꯅꯈꯤꯕ ꯑꯃ ꯌꯥꯎꯕꯗꯣ ꯚꯥꯏꯔꯦꯜ ꯆꯠꯈꯤꯕꯗꯣ ꯑꯉꯥꯡ ꯑꯅꯤ
ꯑ ꯑꯁꯦꯡꯕꯗꯔ‌ꯣ
ꯑꯧ ꯑꯧ ꯅꯪ ꯈꯪꯗ꯭ꯔꯣ
ꯈꯪꯍꯧꯗꯦ
ꯑꯩꯈꯣꯏ ꯍꯥꯥꯏꯁꯦ ꯚꯥꯏꯔ‌ꯦꯜ ꯆꯠꯈꯤꯕꯅꯦ
ꯁꯝ ꯐ‌ꯣꯏꯅꯕꯗꯨꯔꯣ ꯀꯩꯅꯣ
ꯍꯣꯏ ꯊꯤꯟꯗꯠꯅꯕꯗ‌ꯣ
ꯍꯥ ꯎꯝ
ꯑꯗꯨ ꯍꯥꯏꯗꯤ ꯑꯗꯨꯗ ꯑꯗꯨꯗ ꯈꯪꯕ꯭ꯔ ꯑꯗꯨꯒꯤꯗꯣ ꯑꯩ ꯍꯥꯏꯔꯛꯀꯦ ꯍꯥꯟꯕ꯭ꯔꯥ ꯂꯤꯂꯥꯗꯣ ꯑ ꯌꯦꯡꯉꯦꯀꯣ ꯑꯗꯨꯒꯅ ꯂꯤꯂꯥꯗꯨꯁꯨ ꯌꯥꯝ ꯊꯤꯅ ꯁꯦꯔꯤꯌꯁ ꯑꯣꯏꯕꯒꯤ ꯇꯥꯏꯃꯤꯡꯗꯅꯤꯀꯣ ꯊꯤꯟꯗꯠꯅꯔꯛ ꯄ ꯑꯉꯥꯡꯅꯤꯗꯣ ꯑꯗꯨꯒ ꯃꯤ ꯃꯌꯥꯝꯁꯦ ꯃꯣꯏꯗ ꯌꯦꯡꯉꯦ ꯑꯗꯨꯒꯅꯦ ꯃꯣꯏ ꯏꯂ ꯂꯤꯂꯥ ꯄꯥꯟꯅꯕꯒꯤꯅ ꯀꯩꯅꯣ ꯇꯧꯔꯤꯁꯤꯕꯣ ꯑꯝꯇ ꯀꯩꯅꯣ ꯑꯝꯇ ꯑꯝꯇ ꯈꯥꯝꯗꯣꯛꯄꯤꯌꯨ ꯀꯩꯅꯣ ꯌꯥꯝ ꯁꯦꯔꯤꯌꯁ ꯑꯣꯏꯕ ꯃꯇꯥꯡꯅꯦ ꯃꯤ ꯑꯃ ꯀꯞꯅꯤꯡꯕꯒꯤ ꯃꯃꯥ ꯃꯃꯥꯗ ꯊꯤꯅ ꯉꯥꯡꯉꯤꯕ ꯇꯥꯏꯃꯤꯡ ꯑꯗꯣ ꯂꯤꯂꯥ ꯇꯧꯕ ꯃꯤ ꯃꯌꯥꯝꯗꯣ ꯃꯈꯥꯗ ꯌꯦꯡꯊꯔꯛꯏꯅ‌ꯦ ꯍꯥꯏꯕ
ꯑ ꯀꯩ ꯈꯪꯉꯦ ꯑꯉꯥꯡꯅꯤꯕꯨ ꯑꯗꯨ ꯑꯗꯨ ꯅꯤꯡꯖꯪꯉꯦ ꯅꯤꯡꯖꯪꯉꯦ ꯌꯥꯕꯅꯦ ꯑꯗꯨ ꯃꯆꯤꯟ ꯃꯅꯥꯎꯁꯨ ꯃꯥꯜꯂꯦꯕꯣ ꯑꯗꯨꯗꯣ
ꯎꯝ ꯍꯥꯏꯗꯤ ꯈꯨ ꯈꯨꯐꯨꯅꯗꯣ ꯃꯆꯤꯟ ꯃꯅꯥꯎ ꯈꯨꯐꯨꯅꯦ
ꯅ‌ꯣꯛꯅꯤꯡꯉ‌ꯦ
ꯑꯗꯨꯅꯦ ꯍꯥꯏꯁꯦ ꯑꯩ ꯅꯤꯡꯖꯪꯉꯛꯏꯅꯦ ꯍꯥꯏꯕ ꯉꯔꯥꯡ ꯅꯍꯥꯟ ꯑꯁꯋꯥꯏꯗ ꯂꯤꯂꯥ ꯇꯧꯋꯦꯅ ꯍꯥꯏꯕ ꯀꯣ ꯑꯗꯨꯗ ꯑꯩꯅ ꯀꯩ ꯂꯤꯂꯥꯅꯣ ꯍꯪꯕ ꯑꯗꯨꯒꯅꯦ ꯑꯗꯨ ꯂꯤꯂꯥꯗ‌ꯣ ꯑꯣꯏ ꯂꯩꯔꯝꯃꯦ ꯑꯩꯗꯤ ꯑꯅꯤꯔꯛ ꯑꯍꯨꯝꯂꯛ ꯌꯦꯡꯉꯕꯅꯤꯅ ꯇ ꯃꯃꯤꯡꯗꯣ ꯇꯥꯕꯗ
ꯅꯪꯅ ꯌꯥꯝ ꯌꯦꯡꯉꯨꯏ ꯍꯥꯏꯕ ꯂꯤꯂꯥꯗꯨꯔ‌ꯣ
ꯍꯥ
ꯅꯪꯅ ꯌꯥꯝ ꯌꯦꯡꯉꯨꯏ ꯍꯥꯏꯕ ꯂꯤꯂꯥꯗꯨꯔꯕ ꯍꯟꯖꯟ ꯍꯟꯖꯟ
ꯎꯝ
ꯈꯪꯗ꯭ꯔꯦꯗ
ꯑꯗꯣ ꯍꯟꯗꯛ ꯑꯩꯈꯣꯏꯅ ꯌꯦꯡꯉꯨꯕꯗꯣ
ꯑꯗꯨꯗꯤ ꯌꯥꯝ ꯐꯖꯩꯀꯣ ꯑꯩꯒꯤ ꯋꯥ ꯍꯥꯏꯗꯤ ꯅꯣꯛ ꯑꯃꯨꯛꯁꯨ ꯅꯣꯛꯍꯟꯕ ꯀꯞꯁꯨ ꯀꯞꯍꯟꯗꯕ ꯕ ꯋꯥꯔꯤꯁꯨ ꯐꯖꯕ ꯌꯦꯡꯅꯤꯡꯕ ꯂꯤꯂꯥ ꯍꯥꯏꯕ ꯑꯃ ꯂꯩꯗꯅ ꯑꯗꯨ ꯑꯣꯏꯍꯟꯗ꯭ꯔꯣ
ꯎꯝ ꯑꯗꯣ ꯍꯥꯏꯗꯤ ꯃꯃꯥꯗꯣ ꯑꯐꯕ ꯑꯣꯏꯔꯝꯕꯗꯣ ꯈꯋ꯭ꯥꯏ ꯂꯥꯁꯇ
ꯑꯧ ꯅꯨꯡꯁꯤ ꯍꯥꯏꯕ
ꯍꯥꯏꯗꯤ ꯃꯄꯥꯅ ꯑꯗꯨ ꯅꯃꯥꯅ ꯇꯨꯃꯤꯟꯅ ꯌꯦꯡꯊꯣꯛꯄ ꯑꯣꯏꯔꯝꯃꯗꯤ ꯀꯃꯥꯏ ꯇꯧꯕ ꯀꯥꯏꯅꯒ ꯍꯥꯏꯗꯣ ꯑꯗꯣ ꯑꯗꯨꯝ ꯌꯦꯡꯊꯣꯛꯄꯅꯦꯕꯗꯣ ꯃꯥꯅ ꯍꯥꯏꯅꯤꯡꯉꯤꯗꯣ ꯍꯥꯏꯗꯤ ꯃꯣꯏ ꯀꯥꯗꯣ ꯁꯥꯎꯟꯒꯤ ꯌꯥꯎꯋꯦ ꯍꯥꯏꯗꯅ
ꯑꯥ ꯑꯥ ꯑꯥ
ꯑꯗꯨꯅꯦꯕ ꯍꯥꯏꯗꯤ ꯀꯥꯗꯣ ꯁꯥꯎꯟꯒꯤ ꯑꯗꯨ ꯌꯥꯎꯔꯤꯅꯤ ꯑꯗꯥ ꯌꯥꯎꯔꯤꯅꯤ ꯑꯗꯨꯅ ꯑꯗꯨ ꯀꯩꯅꯣ ꯇꯧꯔꯝꯕꯗꯣ ꯀꯃꯥꯏ ꯇꯧ ꯇꯥꯕ ꯍꯥꯏꯕꯗꯣ
ꯑ
ꯑꯁ ꯑꯗꯣ ꯃꯥꯅ ꯏꯟꯕ ꯔꯥꯅꯤꯐꯤꯗꯣ ꯍꯥꯔꯦ ꯍꯥꯔꯦ
ꯑꯁ ꯈꯨꯐꯖ ꯍꯧꯔꯛꯄꯗꯒꯤ ꯂꯣꯏꯕꯐꯥꯎꯕ ꯐꯖꯗꯦ ꯍꯥꯏꯕ ꯑꯝꯇ ꯌꯥꯎꯗꯦ ꯕꯦꯝ
ꯑꯗꯨꯅꯤ ꯌꯥꯝ ꯐꯖꯩ ꯍꯥꯏꯕ ꯃꯥꯒꯤ ꯔꯥꯅꯤꯗꯣ
ꯎꯝ ꯍꯧꯖꯤꯛ ꯒꯥꯔꯤ ꯐꯖ ꯐꯖꯕꯁꯨ ꯌꯥꯝ ꯌꯣꯜꯂꯦ ꯇꯧꯔꯤꯁꯦ
ꯚꯤꯟꯇꯦꯖ ꯒꯥꯔꯤ ꯐꯖ ꯐꯖꯕ ꯌꯣꯜꯂꯦꯕ ꯑꯁꯤ ꯏꯕꯥꯅꯤꯅ ꯅꯥꯍꯟꯃꯨꯛ ꯏꯃꯥꯟꯅꯕꯤꯒꯤ ꯄꯦꯄꯔ ꯕꯦꯛꯁ ꯊꯤꯕ ꯆꯠꯂꯨꯕ ꯃꯐꯝꯗꯣ ꯑꯌꯨꯛꯇ
ꯎꯝ
ꯑꯗꯨ ꯃꯐꯝꯗꯨꯗ ꯑꯝꯇ ꯌꯦꯡꯉꯣ ꯂꯨꯄꯥ ꯆꯥꯝꯃꯉꯥꯗ ꯆꯥꯝꯃꯔꯤ ꯌꯥꯡꯈꯩ ꯆꯥꯝꯃꯉꯥꯗ ꯐꯖ ꯐꯖꯕ ꯌꯣꯜꯂꯦ
ꯎꯝ ꯏꯕꯦꯝꯃ ꯑꯗꯣ ꯃꯣꯏꯗꯣ ꯈꯪꯕ꯭ꯔꯥ ꯍꯥꯏꯗꯤ ꯄꯨꯡ ꯃꯥꯄꯟ ꯃꯈꯥꯏ ꯃꯥꯄꯟꯗ ꯍꯥꯡꯉꯦ ꯆꯠꯂꯒꯅꯦ ꯇꯔꯥ ꯇꯥꯕꯐꯥꯎ ꯑꯗꯨꯝ ꯍꯥꯡꯉꯝꯗꯦ
ꯎꯝ
ꯅ ꯅꯣꯡꯃ ꯑꯗꯨꯝ ꯆꯠꯂꯦ ꯍꯥꯡꯉꯝꯗꯦ ꯀꯩꯁꯨ ꯁꯧꯅꯤꯡꯕꯁꯤꯗꯤ ꯍꯥꯏꯗꯤ ꯃꯤꯗꯣ ꯃꯤꯗꯤ ꯃꯤꯅ ꯀꯩꯒꯨꯝꯕ ꯊꯨꯕꯒꯤ ꯆꯠꯄ ꯑꯣꯏꯔꯝꯃꯗꯤ ꯃꯣꯏꯅ ꯄꯨꯡꯗꯣ ꯅꯠꯇ꯭ꯔꯥ
ꯎꯝ
ꯍꯥꯏꯗꯤ ꯃꯣꯏ ꯄꯨꯡ ꯃꯣꯏꯅ ꯊꯥꯕ ꯄꯨꯡ ꯖꯁꯇꯨꯗ ꯍꯥꯡꯒꯗꯕꯅꯦꯕ ꯍꯥꯏꯗꯤ ꯍꯣꯏ ꯃꯤꯠ ꯍꯣꯏ ꯄꯨꯡꯒꯥꯏ ꯑꯃ ꯈꯦꯠꯅꯕ ꯑꯣꯏꯔꯁꯨ ꯑꯗꯨ ꯄꯨꯡꯒꯥꯏ ꯑꯃ ꯈꯦꯠꯅꯕꯔꯁꯨ ꯃꯤꯁꯨ ꯍꯥꯏꯐꯦꯠꯇꯪ ꯃꯣꯏ ꯃꯣ ꯁꯤꯒꯤ ꯄꯣꯠꯁꯤꯗꯒꯤ ꯐꯠ ꯂꯩꯈ꯭ꯔꯒꯦ ꯀꯥꯏꯅ ꯇꯧꯔ ꯊꯧꯑꯣꯏꯟꯀꯤꯒ ꯂꯥꯛꯑꯒ
ꯎꯝ
ꯑꯗꯣ ꯑꯩꯒꯤꯗꯨꯗꯤ ꯄꯨꯡ ꯑꯃ ꯃꯈꯥꯏꯃꯨꯛ ꯍꯦꯟꯗꯣꯛꯑꯒꯅꯦꯕ ꯑꯩꯅ ꯆꯠꯂꯤꯗꯣ
ꯎꯝ ꯑꯗꯣ ꯃꯈꯣꯏꯗꯤ ꯑꯥ ꯃꯈꯣꯏꯅ ꯊꯥꯔꯤꯕ ꯀꯩꯅꯣꯗꯨꯗ ꯆꯞ ꯆꯥꯅ ꯍꯥꯡꯕꯅ ꯐꯕꯅ ꯍꯥꯏꯕ
ꯍꯣꯏ ꯑꯗꯨꯅꯦ
ꯎꯝ
ꯀꯣꯛ ꯆꯤꯛꯑꯦ ꯏꯕꯦꯝꯃ
ꯑꯁꯦꯡꯕ ꯅꯣꯡꯒ ꯆꯨꯕꯁꯦ ꯀꯩꯅꯣꯝ ꯇꯧꯗ꯭ꯔꯣ
ꯍꯣꯏ ꯑꯁ ꯒ꯭ꯔꯨꯞꯇ ꯃꯤ ꯃꯌꯥꯝ ꯊꯥꯒꯠꯅꯔꯛꯏ ꯑꯩꯅ ꯍꯧꯖꯤꯛ ꯅꯉꯣꯟꯗ ꯊꯥꯕꯗꯣ
ꯑꯣ ꯑꯗꯨꯒꯤꯗꯣ ꯑꯩꯗꯨ ꯒ꯭ꯔꯨꯞꯇꯣ ꯃꯥꯏ ꯒ꯭ꯔꯨꯞꯇꯣ ꯌꯥꯎꯗꯦꯕ
ꯀꯩꯒꯤꯅꯣ
ꯁꯨꯝ ꯌꯥꯎꯍꯧꯗ꯭ꯔꯤꯕ
ꯑꯗꯣ ꯑꯁꯤ ꯌꯥꯗ꯭ꯔꯣ ꯑꯩꯅ ꯌꯦꯡꯒꯦ ꯍꯥꯏꯁꯦ
ꯌꯥꯏꯌꯦ ꯂꯨꯄꯥ ꯀꯨꯟ ꯈꯛꯇꯪ ꯅꯠꯇ꯭ꯔꯣ ꯌꯦꯡꯉꯣ ꯏꯕꯦꯝꯃ
ꯑꯁ ꯀꯩꯅꯣ ꯑꯩ ꯌꯥꯝ ꯌꯦꯡꯅꯤꯡꯕ ꯐꯥꯎꯋꯦ ꯏꯁꯥꯁꯦ
ꯂꯨꯄꯥ ꯀꯨꯟ ꯈꯛꯇꯪꯅꯤꯅ ꯌꯦꯡꯊꯣꯛꯄ ꯀꯦꯝ ꯀꯥꯏꯗꯦ ꯀꯩꯅꯣ
ꯑꯗꯨꯅ ꯑꯗꯣ ꯀꯃꯥꯏꯅ ꯊꯥꯗꯣꯏꯅꯣ ꯈꯜꯂꯤ ꯃꯣꯏꯅ ꯍꯥꯏꯁꯦ ꯑ ꯀꯩꯅꯣ ꯅꯠꯇ꯭ꯔꯕ ꯑꯩꯅ ꯍꯥꯏꯗꯤ ꯑꯩꯒꯤ ꯄ꯭ꯂꯁ ꯇꯧꯕꯩ ꯈꯤꯇꯪ ꯅꯠꯇ꯭ꯔꯥ ꯊꯥꯈꯤꯗꯣꯏꯁꯦ
ꯑꯥ ꯑꯥ
ꯑꯗꯨ ꯈꯤꯇꯪ ꯊꯥꯈꯤꯗꯣꯏꯅꯦꯕ ꯃꯉꯣꯟꯗ ꯑꯗꯨꯒ ꯑ ꯍꯣꯏ ꯑꯗꯨꯃꯥꯏꯅ ꯇꯧꯔꯒꯦ ꯑꯩ ꯍꯣꯔꯦꯟ ꯉꯥꯛꯇꯪ ꯂꯩꯔꯒ ꯊꯥꯒꯦ ꯍꯥꯏꯗꯤ
ꯀꯩꯅꯣ ꯑꯗꯨ ꯈꯛꯇꯪ ꯇꯣꯉꯥꯟ ꯇꯣꯉꯥꯟꯅ ꯃꯥꯒꯤ ꯀꯩꯅꯣꯗꯨ ꯀꯩꯅꯣ ꯃꯥꯒꯤꯁꯦ ꯑꯦꯛꯖꯥꯝꯄꯜꯗ ꯑꯍꯨꯝ ꯊꯣꯛꯅ ꯄꯤꯗ꯭ꯔꯥ
ꯑꯍꯨꯝ ꯍꯥꯏꯁꯦ ꯀꯩꯅꯣꯅꯤ ꯌꯦꯡꯉꯣꯅꯦ
ꯗꯦꯠꯇꯨ ꯈꯛꯇꯪꯪꯂꯕ ꯅꯨꯃꯤꯠꯇꯨ ꯈꯛꯇꯔꯕ
ꯑ ꯗꯦꯠꯁꯦ ꯗꯦꯠ ꯑꯣꯏꯔꯒ ꯊ꯭ꯔꯤꯒ ꯁꯕꯦꯟꯒꯁꯦ ꯑꯃꯨꯛ ꯑꯃꯨꯛ ꯍꯟꯅ ꯑꯃꯨꯛ ꯇꯧꯔꯛꯇꯣꯏꯅꯦꯕ
ꯑꯣ ꯑꯣꯀꯦ ꯑꯣꯀꯦ ꯑꯣꯀꯦ ꯃꯁꯤꯡ ꯑꯃꯈꯛ ꯇꯥꯍꯟꯕꯗꯣ
ꯎꯝ ꯃꯁꯤꯡ ꯑꯃꯈꯛ ꯃꯁꯤꯡ ꯑꯃꯨꯈꯛ ꯇꯥꯍꯟꯕꯗꯣ ꯑꯗꯨꯃꯥꯏꯅ ꯇꯧꯕꯒꯤ ꯋꯥꯅꯤꯗ
ꯎꯝ ꯑꯗꯨꯗꯤ ꯌꯥꯏ ꯀꯩꯅꯣ
ꯎꯝ ꯑꯗꯨꯅꯦ ꯑꯗꯣ ꯍꯥꯏꯗꯤ ꯑ ꯃꯤꯗꯣ ꯑꯃꯒ ꯑꯃꯒ ꯍꯥꯏꯗꯤ ꯅꯝꯕꯔ ꯃꯥꯟꯅꯕꯁꯨ ꯃꯌꯥꯝ ꯌꯥꯎꯔꯝꯅꯤ ꯀꯣ ꯑꯗꯨꯣ ꯃꯤ ꯑꯃꯒ ꯑꯃꯒꯗꯤ ꯃꯥꯒꯤ ꯏꯅꯔꯖꯤꯗꯣ ꯃꯥꯟꯅꯗꯦꯗꯅ
ꯃꯥꯅꯥꯗꯦ ꯃꯅꯥꯗꯦ
ꯑꯗꯨꯅ ꯑꯩꯗꯣ ꯈꯜꯂꯤꯅꯦꯕ
ꯎꯝ ꯑꯗꯨꯅꯦꯕ ꯏꯃꯦꯝꯃꯥ ꯌꯦꯡꯊꯣꯛꯑꯣ ꯂꯨꯄꯥ ꯀꯨꯟ ꯈꯛꯇꯪꯅꯤꯅ ꯇꯣꯡꯖꯩꯌꯦ ꯌꯥꯝꯅ
ꯑꯗꯨꯅꯦ ꯑꯩꯁ ꯑꯗꯨꯏ ꯑꯩꯉꯣꯟꯗ ꯍꯪꯉꯛꯏꯁꯦ ꯍꯥꯏꯗꯤ ꯁꯤ ꯑꯗꯨꯝ ꯌꯥ ꯍꯥꯏꯗꯤ ꯑꯗꯨꯝ ꯑꯩ ꯏꯊꯣꯟꯗ ꯑꯗꯨꯝ ꯌꯦꯡꯉꯦ ꯑꯗꯨ ꯑꯣꯏꯔꯁꯨ ꯍꯥꯏꯗꯤ ꯋꯥꯔꯤ ꯑꯗꯨꯝ ꯅꯉꯣꯟꯗ ꯋꯥꯔꯤ ꯀꯩꯀꯩ ꯑꯗꯨꯝ ꯁꯥꯕꯅꯤꯅꯀꯣ ꯑꯗꯨꯝ ꯍꯥꯏꯗꯤ ꯍꯥꯟꯅ ꯅꯣꯟꯗꯒ ꯍꯥꯏꯅꯤꯡ ꯍꯥꯏꯅꯤ
ꯍꯥꯏꯅꯤꯡꯕꯗꯣ
ꯍꯣꯏ ꯍꯥꯏꯅꯤꯡꯕꯗꯣ ꯍꯥꯏꯕ ꯊꯣꯛꯇꯕ ꯋꯥꯅꯤ
ꯎꯝ
ꯆꯥꯛꯀ ꯆꯥꯔꯕꯣ ꯅꯪꯕꯨꯣ
ꯑꯦꯃ ꯆꯥꯛ ꯊꯥꯡꯗꯣꯛꯏ ꯑꯗꯣ ꯆꯥꯛ ꯆꯥꯅꯤꯡꯗꯕꯒꯤ ꯑꯗꯨꯝ ꯂꯩꯌꯦꯅꯦ
ꯀꯩ ꯌꯦꯟꯁꯥꯡꯗꯣ
ꯑꯩꯈꯣꯏ ꯌꯦꯟꯖꯥꯡꯁꯦ ꯀꯩꯅꯣ ꯁꯧꯒ꯭ꯔꯤꯔꯣ ꯀꯥꯡꯁꯣꯏꯔꯣ ꯑꯃ ꯑꯣꯏ ꯑꯩꯁꯨ ꯀꯥꯡꯒꯟ ꯃꯗꯨꯅꯤ ꯀꯥꯡ ꯆꯤꯛꯏꯅꯅꯦ
ꯎꯝ
ꯃꯃꯥꯡ ꯆꯍꯤꯗꯤ ꯍꯦꯟ ꯍꯦꯟꯗ꯭ꯔꯣ ꯀꯥꯡꯁꯦ
ꯑꯧ ꯅꯥꯁꯨ ꯌꯥꯝ ꯅꯥꯏꯌꯦ
ꯑꯧ ꯑꯗꯨꯗꯒꯤ ꯑꯩꯣꯏ ꯑꯩꯁꯦ ꯑꯩꯁꯦ ꯀꯥꯡꯛꯀꯟꯗꯕꯅꯦꯕ ꯑꯩ ꯍꯟꯗꯛ ꯀꯥꯡ ꯆꯤꯛꯑꯦ ꯍꯥꯏꯕ
ꯈꯪꯗꯦꯀꯣ ꯀꯥꯡꯁꯦ ꯍꯟꯗꯛ ꯑꯗꯨꯒ ꯀꯩꯅꯣꯁꯨ ꯇꯧꯕ ꯃꯥꯜꯂꯦ ꯀꯥꯡꯁꯦ ꯍꯟꯗꯛ ꯐꯠꯇꯕ ꯃꯥꯜꯂꯦꯕ ꯀꯥꯡ ꯅꯥꯟꯅꯕ ꯃꯥꯜꯂꯦꯕ
ꯑꯣ ꯑꯗꯨꯒꯤ ꯍꯟꯗꯛꯀꯤ ꯀꯥꯡ ꯃꯌꯥꯝꯗꯣ ꯂꯣꯏꯅꯃꯛ ꯑꯃ ꯃꯔꯥꯡ ꯃꯔꯥꯡ ꯂꯣꯏ ꯂꯥꯡꯕꯅꯦꯕꯦꯝ
ꯎꯝ ꯎꯝ ꯎꯝ
ꯑꯁꯦꯡꯕꯩ ꯃꯔꯥꯡ ꯃꯔꯡ ꯂꯣꯏ ꯂꯥꯡꯕꯅꯦꯕꯥ
ꯎꯝ ꯇꯧꯋꯦ ꯇꯧꯋꯦ ꯐꯠꯇꯦ ꯍꯥꯏ ꯅꯦ ꯑꯔꯥꯡꯕ ꯄꯣꯠꯁꯤꯅ ꯍꯥꯏꯗꯅ ꯌꯥꯝ ꯇꯧꯔꯤꯗ
ꯍꯣ ꯍꯣꯏ ꯑꯔꯥꯡꯕ ꯄꯣꯠꯁꯤꯅ ꯍꯥꯏꯕꯅꯦ ꯇꯧꯔꯤ ꯇꯟꯗꯦ ꯑꯋꫭꯏꯕ ꯀꯣꯛꯀ ꯆꯤꯛꯏ ꯗ꯭ꯔꯦꯁ ꯃꯌꯥꯝꯁꯤꯅ ꯃꯤꯡꯁꯤꯅ ꯐꯖ ꯐꯖꯕ ꯊꯥꯒꯠꯂꯛꯏꯕ ꯑꯩꯈꯣꯏꯅ ꯑꯗꯨꯝ
ꯁꯨꯃꯥꯏꯅ ꯑꯗꯨꯝ ꯂꯩꯔꯗꯕꯅꯤ ꯄꯨꯟꯁꯤꯁ
ꯐꯃꯨꯡꯗ
ꯑꯁ ꯃꯊꯪ ꯑꯩꯈꯣꯏ ꯏꯅꯥꯎꯄꯤꯅ ꯃꯊꯪ ꯆꯍꯤ ꯆꯠꯁꯦ ꯍꯥꯏꯕꯗꯣ ꯃꯊꯪ ꯆꯍꯤꯒꯤ ꯆꯍꯤ ꯂꯣꯏꯔꯝꯗꯥꯏꯗ ꯑꯣꯏ ꯂꯩꯔꯝꯕ ꯋꯥꯅꯦ
ꯌꯥꯝ ꯋꯥꯠꯂꯤꯕ
ꯎꯝ ꯅꯪꯪ ꯈꯪꯉꯕꯣ ꯑꯗꯣ ꯑꯩꯗꯤ ꯑꯩꯗꯤ ꯁꯨꯝ ꯍꯥꯏꯗꯤ ꯑꯦꯄ꯭ꯔꯤꯜ ꯃꯦ ꯁ꯭ꯋꯥꯏꯗꯒ ꯑꯣꯏꯔꯝꯗꯧꯕ ꯃꯥꯜꯂꯨꯔꯦ
ꯑꯗꯣ ꯆꯍꯤ ꯂꯣꯏꯔꯝꯗꯥꯏꯗ ꯆꯠꯄꯅ ꯐꯠꯇ꯭ꯔꯣ ꯆꯦꯔꯤ ꯕ꯭ꯂꯣꯖꯝ ꯌꯦꯡꯅꯕ
ꯍꯥꯏꯗꯤ ꯑꯗꯨꯗꯩꯗꯤ ꯍꯥꯏꯗꯤ ꯁꯥꯁꯨ ꯁꯥꯗ꯭ꯔꯦꯅꯀꯣ ꯄꯥꯛꯅ
ꯎꯝ
ꯑꯗꯨ ꯑꯗꯨꯃꯥꯏꯅ ꯑꯩꯁꯨ ꯑꯗꯨꯥꯏ ꯍꯣꯏ ꯍꯥꯏꯗꯤ ꯄꯩꯁꯥꯁꯨ ꯑꯗꯨꯝ ꯇꯣꯡꯁꯤꯟꯕꯗꯣ ꯑꯗꯨꯝꯕꯨꯗꯤ ꯃꯇꯝꯁꯨ ꯁꯪꯉ ꯈ꯭ꯡꯉꯦ ꯑꯗꯨꯅ ꯑꯗꯣ ꯂꯥꯞꯄꯤꯀꯥꯟꯗ ꯈꯤꯇꯪ ꯂꯥꯞꯄꯤꯀꯥꯟꯗ ꯀꯛꯑꯥꯗꯤ ꯑꯗꯨꯝ ꯄꯩꯁꯥ ꯑꯗꯨꯝ ꯈꯤꯇꯪꯗꯤ ꯑꯗꯨꯝ ꯇꯥꯗꯥꯏꯅꯦ
ꯑꯥ ꯇꯥꯗꯣꯏꯅꯦ ꯑꯗꯨꯕꯨ ꯑꯍꯨꯝꯗꯒꯤꯗꯤ ꯍꯟꯊꯔꯛꯑꯔꯣꯏ ꯀꯩꯁꯨ
ꯍꯣꯏ ꯑꯍꯨꯝ ꯑꯗꯨꯅꯦ ꯍꯥꯏꯁꯦ ꯑꯍꯨꯝ ꯍꯣꯏ ꯑꯍꯨꯝ ꯑꯗꯨꯃꯥꯏꯅ ꯑꯗꯨꯝ ꯇꯧꯔꯦ ꯑꯗꯨꯝ ꯌꯥꯔꯦꯗ ꯑꯗꯨꯝ ꯑꯗꯨꯃꯥꯏꯅ ꯇꯧꯔꯁꯤ
ꯑꯗꯨꯃꯥꯏꯅ ꯇꯧꯔꯒ ꯆꯠꯈꯥꯏꯔꯁꯤ ꯃꯥꯅ ꯁꯦꯐ ꯑꯣꯏꯕ꯭ꯔꯥ ꯑꯗꯨ ꯑꯗꯥ ꯌꯥꯝ ꯍꯪꯉꯛꯄ ꯄꯅꯦ ꯑꯩꯅ ꯑꯗꯨꯝ ꯑꯩꯈꯣꯏꯁꯨ ꯑꯗꯨꯝ ꯌꯥꯎꯕꯅꯤꯅ ꯎꯝ ꯑꯗꯨꯝ ꯌꯥꯎꯕꯅꯤꯅ ꯁꯦꯐꯇꯤ ꯑꯣꯏꯅꯤꯗꯅ ꯍꯥꯏꯈꯤꯕꯅꯦꯕ
ꯃꯥꯅꯦ ꯑꯗ ꯍꯥꯏꯗꯤ ꯅꯪꯗꯤ ꯍꯥꯟꯅꯁꯨ ꯆꯠꯄ ꯃꯐꯝꯁꯨ ꯑꯣꯏꯔꯦꯗꯅꯀꯣ ꯑꯗꯨꯝ
ꯎꯝ ꯑꯗꯨꯒ ꯑꯗꯨꯝ ꯑꯩꯈꯣꯏꯗꯣ ꯉꯥꯛꯇ ꯂꯩꯇꯅ ꯍꯥꯏꯗꯤ ꯑꯩꯅ ꯊꯣꯛꯂꯛꯄ ꯈꯨꯗꯤꯡꯒꯤ ꯑꯗꯣꯝ ꯅꯥꯀꯟꯒꯤ ꯐ꯭ꯂꯥꯏꯠꯅ ꯆꯥꯎꯋꯦꯅꯦ ꯑꯗꯣꯝ ꯅꯥꯀꯟ ꯁꯥꯏꯠꯇ ꯑꯗꯨꯝ ꯊꯣꯛꯂꯛꯄꯅꯤꯅꯅꯦ
ꯎꯝ
ꯑꯗꯨꯝ ꯑꯣꯏꯕꯅꯦꯕ ꯂꯝꯕꯦꯟꯗꯣ ꯃꯤ ꯑꯗꯨꯝ ꯆꯠꯅꯕꯅꯦꯕ ꯍꯥꯏꯗꯤ ꯌꯥꯝ ꯌꯥꯝꯅ ꯆꯤꯟꯕ ꯂꯝꯕꯦꯟ ꯆꯤꯟꯕ ꯃꯇꯥꯡꯗꯤ ꯌꯥꯎꯔꯛꯀꯅꯤꯕꯀꯣ ꯊꯣꯡꯒꯨꯝꯕ ꯂꯩꯕ ꯃꯐꯝ ꯆꯤꯟꯕ ꯃꯇꯦꯛ ꯃꯇꯦꯛꯄꯨꯗꯤ ꯌꯥꯎꯔꯅꯤꯕ ꯑꯗꯨ ꯑꯣꯏꯔꯁꯨ
ꯎꯝ
ꯑꯃ ꯃꯤꯗꯣ ꯑꯗꯨꯝ ꯆꯠ ꯆꯠꯅꯕꯅꯦꯕ
ꯎꯝ
ꯗꯨꯅ ꯁꯦꯞꯇꯤ ꯑꯗꯨꯝ ꯑꯣꯏ
ꯎꯝ ꯍꯣꯏ ꯑꯗꯨꯗꯤ ꯑꯩꯗꯣ ꯆꯥꯛ ꯆꯔꯨꯒꯦ ꯍꯣꯔꯦꯟ ꯑꯃꯨꯛ ꯈꯔ ꯊꯦꯡꯅ ꯇꯧꯔꯛꯀꯦ
ꯍꯣ ꯍꯣꯏ
ꯍꯣꯏ ꯍꯣꯏ ꯎꯝ ꯊꯝꯃꯣ ꯊꯝꯃꯣ ꯆꯥꯛ ꯆꯥꯔꯨꯒꯦꯀꯣ ꯎꯝ